ꯇꯥꯏꯀꯣ ꯑꯣ ꯑꯩ ꯃꯥꯄꯥꯟꯗ ꯐꯝꯕ ꯑꯗꯨꯒꯤ ꯀꯩꯅꯣꯗꯣ ꯇꯥꯏꯌꯦꯕ
ꯀꯔꯤ
ꯑꯣꯇꯣ ꯃꯈꯣꯟꯗꯣ ꯇꯥꯗ꯭ꯔꯣ
ꯇꯥꯗꯦꯗ
ꯑꯣ ꯑꯣ ꯅꯠꯇꯦ ꯃꯄꯥꯜꯗ ꯑꯩꯈꯣꯏꯒꯤ ꯌꯨꯝ ꯃꯅꯥꯛꯇ ꯑꯣꯇꯣ ꯄꯥꯔꯀꯤꯡ ꯂꯩꯌꯦꯕ ꯑꯗꯨꯒꯤ
ꯎꯝ ꯍꯧꯖꯤꯛꯁꯦ ꯌꯥꯝ ꯁꯥꯕꯅꯀꯣ ꯑꯁ ꯂꯣꯏꯔꯦꯅꯦ ꯅꯣꯡꯁꯦ ꯀꯔꯝ ꯀꯥꯟꯗ ꯑꯃꯨꯛ ꯆꯨꯗꯣꯏꯅꯣ ꯑꯁ ꯈꯪꯗ꯭ꯔꯦꯗ
ꯉꯁꯥꯏ ꯈꯤꯇꯪ ꯆꯨꯕꯅꯤ ꯈꯤꯇꯪꯒ ꯑꯥ ꯗ꯭ꯔꯣꯞ ꯑꯃ ꯑꯅꯤ ꯑꯥ ꯍꯧꯖꯤꯛ ꯍꯧꯖꯤꯛ ꯑꯩ ꯃꯄꯥꯟꯗ ꯐꯝꯕ ꯀꯥꯟꯗ ꯆꯨꯒꯦꯔꯥ ꯍꯥꯏꯅ ꯈꯟꯕꯅꯦ ꯍꯧꯖꯤꯛꯁꯨ
ꯑꯁ ꯑꯩꯈꯣꯏꯔꯣꯝꯗꯗꯤ ꯂꯣꯏꯍꯦ ꯁꯥꯕꯁꯤꯅ ꯑꯌꯨꯛꯇ ꯈꯔꯗꯤ ꯆꯨ ꯃꯥꯜꯂꯦ ꯍꯣꯏ
ꯍꯣꯏ ꯍꯧꯖꯤꯛꯀꯥꯟꯗꯤ ꯍꯧꯖꯤꯛꯀꯥꯟꯗꯤ ꯑꯩꯌꯨꯛꯇ ꯑꯗꯨꯝ ꯆꯨꯏꯌꯦꯕꯀꯣ ꯈꯤꯇꯪ ꯈꯤꯇꯪ ꯁꯤꯛꯁ ꯁꯚꯦꯟ ꯑꯗꯨꯋꯥꯏꯗ
ꯁꯋꯥꯏ ꯑꯩꯈꯣꯏ ꯕꯦꯂꯤꯁꯤ ꯇꯝꯄꯥꯛꯁꯦ ꯌꯥꯝ ꯀꯟꯅ ꯆꯨꯗꯦꯅꯦ ꯆꯤꯡꯔꯣꯝꯗꯗꯤ ꯂꯣꯏꯔꯦ ꯆꯨꯕꯁꯦ ꯐꯖꯅ ꯆꯨꯔꯦ
ꯎꯝ ꯍꯣꯏ ꯅꯨꯡ ꯌꯥꯝ ꯀꯜꯂꯦꯅ ꯑꯗꯨꯝ ꯍꯥꯏ ꯑꯩ ꯑꯗꯨꯝ ꯍꯥꯏꯗꯤ ꯋꯥꯔꯤꯁꯨ ꯁꯥꯟꯅꯕꯀꯥꯟꯗ ꯊꯦꯡꯅꯕ ꯃꯤꯁꯤꯡꯁꯦꯀꯣ
ꯎꯝ ꯁꯣꯁꯦꯜ ꯃꯦꯗꯤꯌꯥꯗꯁꯨ ꯌꯦꯡꯕꯗ ꯅꯦꯆꯔꯦꯜ ꯀꯂꯥꯃꯤꯇꯤꯁꯤ ꯌꯥꯝ ꯊꯣꯛꯀꯦꯕꯀꯣ ꯂꯝꯕꯤ ꯊꯣꯡ ꯀꯩ ꯀꯩ ꯂꯣꯏ ꯇꯠꯄ ꯎ ꯌꯥꯝ‌ ꯎꯏ
ꯆꯨꯒꯗꯕ ꯃꯐꯝꯗ ꯆꯨꯗꯨꯅ
ꯃꯥꯅꯦ ꯁꯤ ꯇꯝꯄꯥꯛꯇꯁꯨ ꯇꯝꯄꯥꯛꯇꯁꯨ ꯌꯥꯝ ꯆꯨꯔꯗꯤ ꯌꯥꯗꯦꯅꯦ ꯅꯨꯃꯤꯠ ꯑꯃ ꯑꯅꯤ ꯈꯛꯇ ꯆꯨꯔꯁꯨ ꯏꯁꯤꯡ ꯊꯨꯝꯕ ꯑꯗꯨꯝ ꯇꯧꯔꯒ ꯂꯩꯔꯦꯕ ꯑꯃꯔꯣꯝꯗ ꯍꯥꯏꯔꯗꯤ ꯆꯨꯗꯕꯁꯨ ꯆꯨꯗꯕꯅ ꯐꯩꯌꯦꯀꯣ
ꯍꯣꯏ ꯍꯣꯏ ꯆꯨꯕꯁꯨ ꯅꯨꯡꯉꯥꯏꯇꯦ ꯑꯗꯨꯕꯨ ꯅꯨꯡꯆꯥꯛ ꯅꯨꯡꯁꯥ ꯀꯟꯃꯟꯕꯁꯨ ꯅꯨꯡꯉꯥꯏꯇꯦꯕꯀꯣ
ꯃꯥꯅꯦ ꯅꯣꯏꯒꯤꯗꯤ ꯏꯚꯤꯅꯤꯡ ꯋꯥꯛꯀꯨꯝꯕ ꯆꯠꯇꯕ꯭ꯔꯥ
ꯑꯃꯔꯛꯇꯤ ꯆꯠꯂꯦ ꯑꯗꯨꯒ ꯇꯣꯏꯅꯗꯤ ꯆꯠꯇꯦꯗ
ꯑꯁ ꯏꯚꯤꯅꯤꯡ ꯋꯥꯛ ꯌꯥꯝ ꯏꯚꯤꯅꯤꯡ ꯋꯥꯛ ꯆꯠ ꯅꯨꯡꯇꯤꯒꯤ ꯆꯠꯁꯦ ꯌꯥꯝ ꯅꯨꯡꯉꯥꯏꯕꯅꯦ
ꯀꯥꯏꯗꯅꯣ ꯆꯤꯡꯗ ꯆꯠꯄ꯭ꯔꯣ ꯀꯗꯥꯏꯗꯅꯣ ꯅꯣꯏꯒꯤ
ꯀꯥꯕꯁꯨ ꯌꯥꯝ ꯅꯨꯡꯉꯥꯏꯔꯦꯅ ꯑꯩꯈꯣꯏꯔꯣ ꯑꯩꯒꯤ ꯂꯩꯐꯝꯗꯤ ꯆꯤꯡ ꯂꯩꯗꯕꯀꯣ
ꯑꯣ
ꯆꯤꯡ ꯀꯥꯒꯦ ꯍꯥꯏꯔꯗꯤ ꯑꯥꯗ ꯆꯠꯀꯗꯕ ꯑꯩꯗꯤ ꯁꯨꯝ
ꯑꯩꯈꯣꯏꯗꯤ ꯆꯤꯡ ꯑꯩꯈꯣꯏꯗꯤ ꯆꯤꯡ ꯃꯅꯥꯛꯇꯅꯦꯕ ꯁꯤ ꯀꯩꯅꯣ ꯀꯥꯕꯗꯣ ꯑꯗꯨꯒ ꯑꯗꯨꯝ ꯇꯟꯕ ꯏꯊꯟ ꯀꯩꯅꯣ ꯃꯤ ꯂꯩꯇ꯭ꯔꯗꯤ ꯇꯜꯂꯦꯕ ꯈꯣꯏ ꯒ꯭ꯔꯨꯞ ꯑꯗꯨꯝ ꯏꯃꯥꯟꯅꯕꯤꯁꯤꯡ ꯃꯤ ꯌꯥꯝꯗꯤ ꯄꯨꯟꯕꯗꯣ ꯅꯨꯡꯉꯥꯏꯌꯦ ꯅ
ꯎꯝ ꯑꯩꯁꯨ ꯁꯤ ꯇꯤꯗꯤꯝ ꯂꯥꯏꯟ ꯑꯦꯔꯄꯣꯔꯠ ꯂꯥꯏꯟꯗ ꯑꯗꯨꯝ ꯋꯥꯛꯀꯤꯡ ꯆꯠꯄꯅꯦ ꯅꯨꯡꯇꯤꯒꯤ
ꯑꯣ ꯑꯣ ꯑꯗꯨ ꯂꯝꯕꯤꯗꯁꯨ ꯅꯨꯡꯉꯥꯏꯅꯤꯗ
ꯂꯝꯕꯤꯁꯨ ꯑꯗꯨ ꯁꯤꯗꯁꯨ ꯌꯥꯝ ꯅꯨꯡꯉꯥꯏ ꯋꯥꯛꯀꯤꯡ ꯌꯥꯝ ꯆꯦꯟꯕ ꯃꯤ ꯌꯥꯝꯃꯦꯕꯀꯣ
ꯑꯣ
ꯑꯗꯨꯒꯤ ꯑꯩꯈꯣꯏ ꯈꯔ ꯇꯜꯂꯁꯨ ꯃꯤꯒꯤ ꯃꯇꯧ ꯌꯦꯡꯉꯒ ꯃꯊꯨꯝ ꯅꯨꯡꯉꯥꯏꯕ ꯍꯥꯏꯇꯥꯔꯦꯅꯦ
ꯑꯥ
ꯅꯨ ꯅꯨꯄꯤ ꯑꯣꯏꯔꯣ ꯅꯨꯄꯥ ꯑꯣꯏꯔꯣ ꯑꯗꯨꯝ ꯀꯩꯅꯣ ꯋꯥꯛꯀꯤꯡꯁꯦ ꯑꯗꯨꯝ ꯌꯥꯝ ꯆꯜꯂꯦꯕꯀꯣ
ꯍꯣꯏ
ꯑꯗꯨ ꯑꯣꯏꯕꯒꯤ ꯌꯥꯝ ꯅꯨꯡꯉꯥꯏꯌꯦ
ꯑꯣ ꯍꯣꯏ ꯆꯠꯄꯗꯤ ꯑꯗꯨꯝ ꯅꯨꯡꯉꯥꯏ ꯑꯗꯨꯕꯨ ꯇꯣꯏꯅ ꯆꯠꯇ꯭ꯔꯗꯤ ꯈꯣꯡ ꯑꯃꯨꯛ ꯂꯥꯛꯑꯒ ꯅꯥꯕꯗꯣ
ꯑꯗꯨ ꯅꯥꯔꯁꯨ ꯔꯤꯄꯤꯠ ꯔꯤꯄꯤꯠ ꯑꯗꯨꯝ ꯆꯠꯄꯤꯗꯧꯅꯤꯅꯦ
ꯑꯗꯣ ꯑꯩꯈꯣꯏ ꯅꯨꯡꯇꯤꯗꯤ ꯆꯠꯄ ꯇꯜꯂꯦꯕ ꯍꯥꯏꯗꯤ ꯇꯟ ꯇꯟꯁꯨ ꯇꯜꯂꯦꯕ ꯇꯟꯗꯁꯨ
ꯅꯣꯏ ꯃꯤ ꯀꯌꯥ ꯀꯌꯥ ꯂꯩꯕ꯭ꯔꯥ ꯀꯌꯥ ꯂꯩꯃꯤꯟꯅꯕ꯭ꯔꯥ
ꯑꯩꯔꯣ
ꯎꯝ
ꯑꯩꯗꯤ ꯑꯩꯈꯣꯏ ꯗꯗꯥꯒ ꯂꯩꯕꯅꯤ
ꯅꯣꯏ ꯗꯗꯥ ꯁ
ꯗꯥꯗꯔ ꯎꯝ ꯃꯥꯁꯨ ꯑꯗꯨꯝ ꯀꯣꯆꯤꯡ ꯆꯠꯂꯦ
ꯎꯝ
ꯅꯣꯏꯒꯤ ꯒꯨꯝꯅ
ꯑꯩ ꯑꯩꯅꯁꯨ ꯈꯜꯂꯤꯕꯅꯦ ꯑꯩꯈꯣꯏ ꯃꯇꯝꯗ ꯍꯣꯠ ꯍꯣꯠꯅꯍꯧꯗ꯭ꯔꯒ ꯍꯣꯔꯦꯟ ꯋꯥꯏ ꯁꯛꯁꯦꯁ ꯀꯦ ꯑꯣꯏ ꯍꯥꯏꯅ ꯍꯥꯏꯒꯗꯕ ꯁꯔꯨꯛꯗꯤ ꯑꯩꯗꯤ ꯍꯣꯠꯅꯕꯅꯤ ꯑꯗꯨꯕꯨ ꯃꯥꯏ ꯄꯥꯛꯄ ꯉꯝꯗꯕꯒꯤꯅꯤ ꯍꯥꯏꯕꯁꯤꯅ ꯐꯩ ꯐꯠꯇ꯭ꯔꯣ ꯑꯗꯨꯒꯤꯗꯃꯛꯇ ꯑꯗꯨꯒꯤꯗꯃꯛꯇ ꯇꯧꯅꯤꯗ ꯑꯩ ꯇꯧꯔꯣꯏ ꯍꯥꯏꯅꯗꯤ ꯈ ꯇꯧꯗꯤ ꯇꯧꯗꯦ ꯀꯩꯅꯣ ꯁꯨꯇꯧ ꯇꯧꯔꯣꯏ ꯍꯥꯏꯕꯩ ꯋꯥꯈꯜꯂꯣꯟꯗꯤ ꯂꯩꯇꯦꯕꯀꯣ ꯑꯩ ꯂꯣꯏꯅꯃꯛ ꯇ꯭ꯔꯥꯏ ꯇꯧꯅꯤ ꯑꯗꯨꯕꯨ ꯉꯝꯗꯕ ꯀꯥꯟꯗ ꯉꯝ ꯁꯤ ꯉꯝ ꯑꯩ ꯉꯝꯗ꯭ꯔꯦ ꯍꯥꯏꯅ ꯂꯧꯊꯣꯛꯄꯅꯦꯕ ꯑꯗꯨꯃꯥꯏꯅ ꯍꯥꯏꯕꯅꯤ
ꯍꯣꯏ ꯑꯗꯨꯅ ꯐꯩꯌꯦꯗꯀꯣ ꯑꯩꯈꯣꯏꯁꯨ ꯏꯁꯥꯅ ꯑꯗꯨꯝ ꯄꯦꯟꯗꯕꯗꯣ ꯂꯩꯔꯔꯣꯏꯕ ꯀꯣ ꯑꯩ ꯍꯣꯠꯅꯕ ꯑꯩꯅ ꯑꯉꯝꯃꯗꯤ ꯍꯣꯏ ꯑꯗꯨꯝ ꯍꯣꯠꯅꯔꯕꯅꯤ ꯑꯩ ꯑꯗꯨꯝ ꯈꯜꯂꯅꯤꯕ
ꯎꯝ ꯑꯩꯅ ꯉꯝꯗꯕꯒꯤ ꯇꯣꯛꯈꯤꯕꯅꯤ ꯁꯨꯃꯥꯏꯅ ꯍꯥꯏꯕꯗꯨꯅ ꯐꯩꯌꯦꯕ ꯏꯃꯥ ꯏꯄꯥꯥꯅꯗꯤ ꯅꯪꯅ ꯇꯧꯅꯤꯡꯕ ꯃꯈꯩ ꯇꯧ ꯑꯥ ꯑꯣꯏꯕ ꯑꯣꯏꯗꯕꯗꯨꯗꯤ ꯄ꯭ꯂꯥꯟ ꯀꯩꯅꯣ ꯑꯩꯈꯣꯏꯒꯤ ꯂꯛꯅꯤ ꯑꯗꯨꯅ ꯇ꯭ꯔꯥꯏꯗꯤ ꯇꯧꯍꯧꯗ ꯇꯧꯍꯧꯗꯕ ꯌꯥꯗꯦ ꯍꯥꯏꯕ ꯍꯥꯏꯅ ꯂꯩꯌꯦꯕꯀꯣ ꯑꯗꯨꯒꯤ ꯀꯩꯁꯨ ꯃꯥ ꯄꯥ ꯋꯥꯔꯁꯨ ꯈꯣꯏꯕꯨ ꯐꯖꯅ ꯁꯨꯃꯥꯏꯅ ꯅꯤꯡꯊꯤꯅ ꯂꯥꯏꯔꯤꯛꯁꯨ ꯇꯝꯍꯜꯂꯦꯕꯀꯣ ꯎꯝ ꯑꯃꯔꯣꯝꯗ ꯍꯥꯏꯔꯗꯤ ꯑꯁ ꯈꯣꯏ ꯏꯃꯥ ꯏꯄꯥꯗꯣ ꯌꯥꯝ ꯅꯨꯡꯁꯤꯈ꯭ꯔꯦꯅꯦ
ꯍꯣꯏꯗ
ꯃꯣꯏꯅ ꯋꯥꯔꯁꯨ ꯃꯆꯥ ꯃꯁꯨ ꯇꯨꯒꯤꯗꯃꯛꯇ ꯍꯥꯏꯅ ꯋꯥꯅ ꯇꯧꯔꯒ ꯇꯝꯍꯟꯕ ꯑꯗꯨꯅ
ꯎꯝ ꯂꯩꯗ꯭ꯔꯁꯨ ꯍꯠꯅꯔꯒꯀꯣ
ꯑꯩ ꯃꯣꯏꯒꯤ ꯊꯃꯣꯏꯗꯤ ꯑꯁ ꯑꯩꯅ ꯃꯣꯏꯅ ꯇꯧꯕ ꯇꯧꯕꯤꯃꯟꯗꯤ ꯅꯣꯡꯃꯗꯤ ꯁꯨ ꯁꯤꯡꯕ ꯉꯝꯕ ꯑꯣꯏꯒꯦ ꯍꯥꯏꯅ ꯑꯩꯁꯨ
ꯐꯤꯔꯦꯞ ꯂꯧꯔꯒ
ꯍꯣꯏꯗ ꯑꯗꯨꯒꯨꯝ ꯑꯗꯨꯒꯨꯝꯕ ꯋꯥꯈꯜꯂꯣꯟ ꯂꯩꯔꯗꯤ ꯁꯨꯃꯥꯡ ꯃꯥꯡꯉꯣꯏꯗ ꯇꯨꯝ ꯊꯕꯛ ꯃꯆꯥ ꯑꯣꯏꯒꯦꯔꯥ ꯑꯆꯧꯕ ꯑꯣꯏꯒꯦꯔꯥ ꯑꯗꯨꯝ ꯐꯪꯉꯅꯤꯗ
ꯈꯪꯗ꯭ꯔꯦ ꯑꯗꯨꯝ ꯑꯩꯁꯨ ꯌꯦꯡꯕꯅꯤ ꯇ꯭ꯔꯥꯏꯁꯨ ꯇꯧꯗꯤ ꯇꯧꯕꯅꯦꯕꯀꯣ
ꯎꯝ ꯅꯪꯁꯨ ꯑꯗꯨꯝ ꯑꯗꯨꯝ ꯈꯜꯂꯤ ꯅꯪꯁꯨ ꯍꯥꯏꯗꯤ ꯂꯝꯕꯤ ꯑꯥꯝ ꯑꯔꯦꯝꯕꯗ ꯑꯗꯨꯝ ꯆꯠꯂꯣꯏꯗꯅ
ꯃꯥꯅꯦ ꯃꯥꯅꯦ
ꯎꯝ
ꯑꯁ ꯄꯨꯟꯁꯤꯁꯦ ꯀꯩꯅꯣ ꯑꯃꯔꯣꯝꯗ ꯍꯥꯏꯔꯗꯤꯀꯣ
ꯃꯤ ꯃꯔꯨꯞ ꯃꯔꯨꯞ ꯃꯔꯨꯞ ꯌꯥꯝꯕꯁꯦ ꯕꯦꯔꯥꯗꯤ ꯌꯥꯝ ꯀꯥꯏꯀꯣ
ꯍꯣꯏꯗ ꯑꯗꯨ ꯑꯗꯨꯅꯤ ꯁꯣꯏꯕꯗꯨ ꯀꯣꯏ ꯌꯥꯝ ꯆꯩꯒꯟ
ꯏꯟꯖꯣꯏꯃꯦꯟꯖꯦ ꯌꯥꯝ ꯇꯧꯅꯕ ꯍꯣꯠꯅꯩꯌꯦꯕꯀꯣ
ꯎꯝ ꯎꯝ
ꯍꯧꯖꯤꯛꯀꯥꯟꯗꯤ ꯈꯪ ꯈꯪꯉꯦꯅ ꯅꯣꯏꯖꯨ ꯀꯩꯅꯣ ꯃꯇꯝ ꯖꯦ ꯌꯥꯝ ꯍꯣꯡꯔꯛꯈ꯭ꯔꯕꯅꯤꯅꯀꯣ ꯁꯤ ꯇꯧꯁꯦ ꯁꯤ ꯇꯧꯁꯦ ꯍꯥꯏꯕ ꯁꯨꯝ ꯍꯣꯏ ꯁꯨꯃꯥꯏꯅ ꯑꯗꯨ ꯆꯠꯄꯗ ꯀꯩ ꯀꯩꯅꯣꯗꯤ ꯁꯣꯏꯅꯗꯕꯤꯗꯤ ꯌꯥꯎꯋꯦꯕꯀꯣ ꯑꯗꯨꯗ ꯑꯁ
ꯃꯣꯏꯅ ꯀꯩꯅꯣꯝꯃ ꯆꯥꯔꯣ ꯍꯥꯏꯌꯣ ꯑꯁꯤ ꯆꯥꯔꯣ ꯍꯥꯏꯗꯤ ꯍꯥꯏꯗꯤ ꯃꯣꯏ ꯆꯥꯔꯗꯤ ꯃꯣꯏꯁꯨ ꯑꯗꯨꯝ ꯁꯣꯏꯗꯅ ꯑꯩꯈꯣꯏꯕꯨ ꯍꯥꯏꯔꯛꯀꯅꯤꯅꯀꯣ
ꯃꯥꯅꯦ
ꯇꯦꯁ ꯇꯧꯋꯣ ꯀꯩꯅꯣ ꯑꯗꯨꯝ ꯇꯧ ꯍꯥꯏꯅ ꯑꯗꯨꯗ ꯎꯝ ꯊꯃꯣꯏ ꯌꯥꯝ ꯀꯟꯗ꯭ꯔꯗꯤ ꯅꯣꯡꯃꯥ ꯅꯇ꯭ꯔꯤ ꯅꯣꯡꯃꯥꯗꯤ ꯑꯗꯨꯝ ꯃꯣꯏ ꯃꯣꯏ ꯃꯔꯛ
ꯌꯥꯗꯦꯅꯦ ꯃꯣꯏ ꯃꯔꯛꯇ ꯆꯠꯂꯒ ꯃꯣꯏꯅ ꯇꯧꯕꯗꯣ ꯇꯧꯗ꯭ꯔꯗꯤꯀꯣ ꯏꯊꯟꯗ ꯑꯉꯥꯎꯕꯒꯨꯝꯅ ꯑꯗꯨꯝ ꯂꯩꯍꯧꯗꯧꯔꯤꯕ ꯃꯣꯏꯅꯗꯤ ꯀꯩ ꯀꯩꯅꯣ ꯇꯧꯔ ꯅꯨꯡꯉꯥꯏꯅ ꯀꯩꯅꯣ ꯇꯧꯕ ꯍꯧꯔꯅꯦꯕ ꯑꯩꯈꯣꯏꯗꯤ
ꯑꯥ ꯑꯥ
ꯀꯩꯅꯣ ꯃꯤꯅ ꯑꯉꯥꯎꯕ ꯑꯣꯏꯅ ꯂꯩ ꯑꯉꯥꯎꯕ ꯑꯣꯏꯅ ꯂꯩꯕ ꯁꯔꯨꯕꯨꯗꯤ ꯃꯣꯏꯒ ꯃꯥꯟꯅꯔꯒ ꯅꯩꯈꯥꯏꯒꯦ ꯍꯥꯏꯅ ꯑꯃꯨꯛꯀ ꯈꯟꯂꯣꯛꯄ ꯈꯟꯕꯒꯣ
ꯑ ꯑꯗꯨꯏ ꯋꯥꯈꯜꯁꯨ ꯑꯗꯨꯝ ꯂꯥꯛꯑꯅꯦꯕ ꯊꯃꯣꯏ ꯌꯥꯝ ꯊꯃꯣꯏ ꯌꯥꯝ ꯀꯟꯗ꯭ꯔꯗꯤ
ꯎꯝ ꯑꯗꯨꯃꯥꯏ ꯇꯧꯔꯤꯕ
ꯇꯧꯕꯒꯨꯝꯅ ꯑꯗꯨꯝ ꯇꯧꯔꯒꯦꯗ ꯍꯥꯏꯅ ꯅꯣꯡꯃꯗꯤ ꯑꯗꯨꯝ ꯈꯜꯂꯛꯒꯅꯤ
ꯑꯩꯁꯨ ꯆꯥꯕ ꯆꯥꯕ ꯊꯛꯄ ꯀꯣꯏꯕ ꯆꯠꯄꯒꯨꯝꯕꯗ ꯑꯩ ꯌꯥꯝ ꯏꯟꯇꯔꯦꯁ ꯂꯩꯌꯦꯕꯀꯣ
ꯑ
ꯑꯗꯨꯅ ꯑꯩꯒꯤ ꯀꯣꯂꯦꯖ ꯂꯥꯏꯐꯇꯁꯨ ꯑꯩꯅ ꯑꯩꯈꯣꯏ ꯀꯣꯏꯕ ꯌꯥꯝ ꯆꯠꯂꯝꯃꯦꯕ
ꯑꯣ
ꯑꯁꯤꯒꯤ ꯑꯩꯗꯤ ꯑꯩꯒꯤ ꯑꯄꯥꯝꯕꯅꯦꯕꯀꯣ ꯁꯨꯃꯥꯏꯅ ꯑꯩꯁꯤ ꯁꯤꯒꯤ ꯂꯥꯏꯟꯗ ꯌꯥꯝ ꯀꯣꯏꯕ ꯆꯠꯄꯁ ꯂꯝ ꯀꯣꯏꯕꯁꯤ ꯑꯩ ꯌꯥꯝ ꯏꯟꯇꯔꯦꯁ ꯂꯩꯕ
ꯑꯥ ꯑꯥ
ꯑꯗꯨꯅ ꯆꯍꯤ ꯈꯨꯗꯤꯡꯒꯤ ꯂꯝ ꯑꯃꯃꯝꯗꯤ ꯑꯗꯨꯝ ꯑꯇꯣꯞꯄ ꯖꯒꯥꯗ ꯑꯗꯨꯝ ꯀꯣꯏꯕ ꯆꯠꯀꯅꯤ ꯆꯠꯁꯤ ꯍꯥꯏꯅ ꯑꯩꯗꯤ ꯇꯝ ꯇꯧꯕꯅꯦꯕꯕꯣ
ꯑꯗꯨꯏꯁꯨ ꯃꯇꯝ ꯂꯥꯛꯀꯅꯤꯗ
ꯍꯧꯖꯤꯛ ꯍꯧꯖꯤꯛ
ꯍꯧꯖꯤꯛꯄꯨꯗꯤ ꯍꯧꯖꯤꯛꯄꯨꯗꯤ ꯀꯟꯅ ꯍꯣꯟꯅꯔꯣ ꯍꯣꯟꯅꯔꯒ ꯑꯗꯨꯝ ꯃꯥꯏ ꯄꯥꯛꯑꯗꯤ ꯃꯇꯝ ꯌꯥꯝ ꯂꯩꯔꯤꯑꯦꯅ
ꯆꯍꯤ ꯈꯨꯗꯤꯡꯒꯤꯗꯤ ꯑꯗꯨꯝ ꯑꯦꯟꯖꯣꯏꯃꯦꯟꯗꯤ ꯑꯗꯨꯝ ꯇꯧꯕ ꯃꯄꯥꯟ ꯑꯗꯨꯝ ꯆꯠꯄꯗꯤꯀꯣ ꯀꯣꯏꯕꯗꯤ ꯑꯗꯨꯝ ꯆꯠꯂꯤ ꯆꯠꯂꯤꯗ
ꯎꯝ ꯑꯩꯈꯣꯏꯗ ꯕ꯭ꯔꯦꯛ ꯕ꯭ꯔꯦꯛ ꯕ꯭ꯔꯦꯛ ꯑꯃ ꯂꯧꯗ꯭ꯔꯁꯨ ꯌꯥꯗꯦ ꯅꯠꯇ꯭ꯔꯣ ꯍꯥꯞ ꯇꯨ ꯊ꯭ꯔꯤ ꯗꯦꯁꯀꯨꯝꯕ ꯍꯥꯞ ꯑꯥ ꯃꯥꯟꯅꯤꯡꯕꯗꯤ ꯑꯗꯨꯗ ꯍꯣꯏ ꯑꯗꯨꯝ ꯍꯥꯏꯗꯤ ꯍꯦꯟ ꯍꯦꯟ ꯍꯦꯟꯖꯤꯟꯗ꯭ꯔꯤ ꯗꯤ ꯌꯥꯔꯦꯕꯣꯒꯣ
ꯃꯥꯅꯦ ꯈ꯭ꯋꯥꯏꯗꯒꯤ ꯃꯔꯨ ꯑꯣꯏꯁꯦ ꯏꯁꯥꯒꯤ ꯏꯁꯥ ꯏꯁꯥ ꯀꯟꯇ꯭ꯔꯣꯜ ꯇꯧꯕ ꯉꯝꯕꯁꯦ ꯑꯁ ꯀꯟꯇ꯭ꯔꯣꯜ ꯇꯧꯕ ꯉꯝꯕꯁꯦ ꯑꯁ ꯌꯥꯝ ꯃꯊꯧ ꯇꯥꯏꯅꯦ ꯑꯩꯗꯤ ꯉꯥꯝ ꯁꯛꯄ ꯉꯝꯗꯦꯅꯦ ꯑꯩꯒꯤ ꯏꯁꯥꯁꯦ ꯀꯟꯇ꯭ꯔꯣꯜ ꯇꯧꯕꯥ ꯑꯩꯒꯤ ꯏꯁꯥ ꯀꯟꯇ꯭ꯔꯣꯜ ꯇꯧꯕ ꯉꯝꯗꯦ ꯃꯤꯗꯤ ꯐꯖꯅ ꯃꯁꯥꯕꯨ ꯃꯁꯥ ꯀꯟꯇ꯭ꯔꯣꯜ ꯇꯧꯕ ꯌꯥꯝ ꯍꯩꯗꯅ
ꯍ ꯍꯣꯏ ꯑꯗꯨꯝ ꯑꯩꯈꯣꯏꯒꯤ ꯋꯥꯈꯜꯗ ꯑꯩ ꯍꯣꯔꯦꯟ ꯑꯍꯤꯡ ꯂꯥꯏꯔꯤꯛ ꯄꯥꯏꯒꯦꯅ ꯈꯜꯂꯁꯨ ꯀꯩ ꯑꯗꯨꯝ ꯋꯥꯕꯨ ꯑꯩꯈꯣꯏ ꯏꯃꯥꯟꯅꯕꯤꯁꯤꯡꯅ ꯑꯗꯨꯗ ꯆꯠꯁꯦ ꯍꯥꯏꯗꯤ ꯈꯣꯏ ꯍꯥꯏꯗꯤ ꯑꯗꯨꯝ ꯃꯈꯜꯗ ꯍꯣꯡꯅ ꯑꯩ ꯊꯨꯅ ꯍꯣꯡꯕꯗꯣ ꯑꯗꯨꯃ ꯂꯩꯌꯦꯕ
ꯃꯤ ꯑꯃꯅ ꯃꯤ ꯈꯔꯅ ꯃꯤ ꯈꯔꯅꯥ ꯍꯛꯄꯥꯛꯀꯅꯤ ꯑꯗꯨꯅ ꯑꯃꯨꯛꯅ ꯆꯠꯇ꯭ꯔꯗꯤ ꯃꯤ ꯃꯤ ꯑꯇꯩꯅ ꯀꯧꯔꯛꯄꯗꯗꯤ ꯆꯠꯂꯒ ꯑꯩꯈꯣꯏꯅ ꯀꯥꯎꯗ ꯆꯠꯇꯅꯦꯍꯦꯅ ꯑꯁꯨꯃꯥꯏꯅ ꯑꯃꯨꯛ
ꯑꯥ
ꯀꯟꯊꯤ ꯑꯃ
ꯑꯩꯗꯣ ꯑꯗꯨ ꯇꯦꯝꯇꯦꯁꯟꯁꯦ ꯖꯠ ꯖ ꯑꯗꯨꯝ ꯂꯥꯛꯄꯅꯤꯅ ꯑꯗꯨꯝ ꯏꯟ ꯑꯦꯅꯤ ꯐꯣꯔꯝꯒ ꯑꯩꯈꯣꯏꯕꯨ ꯑꯗꯨꯝ ꯎꯝ
ꯈ꯭ꯋꯥꯏꯗꯒꯤ ꯈ꯭ꯋꯥꯏꯗꯒꯤ ꯀꯩꯅꯣ ꯏꯝꯇꯦꯁꯟ ꯋꯥꯡꯉꯁꯤ ꯋꯥꯡꯕꯕꯁꯤ ꯀꯣꯂꯦꯖ ꯃꯇꯝꯗꯅꯤꯅꯦ
ꯑꯥ
ꯀꯣꯂꯦꯖ ꯃꯇꯝꯗꯤ ꯀꯅꯥꯁꯨ ꯍꯥꯏꯕꯤꯅꯤꯡꯉꯥꯏ ꯂꯩꯇꯦ ꯀꯣꯂꯦꯖꯁꯨ ꯂꯥꯛꯑꯣꯏ ꯂꯥꯛꯇꯕꯣꯏ ꯇꯧꯕ ꯀꯩ ꯀꯅꯥꯁꯨ ꯍꯥꯏꯗꯦꯕꯀꯣ ꯄꯨꯔꯥ ꯏꯟꯗꯤꯄꯦꯟꯗꯦꯟꯅꯤꯅꯦ ꯑꯗꯨꯗꯒꯤꯅꯤꯅꯦ ꯄꯨꯟꯁꯤꯁꯦ ꯁꯣꯏꯍꯧ ꯁꯣꯏꯕ ꯍꯧꯔꯤꯁꯦ
ꯍꯣꯏ ꯑꯗꯨꯝ
ꯑꯩ ꯏꯁꯥꯃꯛ ꯑꯩ ꯏꯊꯟꯗ ꯐꯥꯎ ꯑꯩ ꯈꯪꯉꯦꯕꯀꯣ ꯑꯩꯒꯤ ꯑꯩꯅ ꯁꯨꯝ ꯌꯦꯡꯕꯗ ꯑꯩꯒꯤ ꯑꯩꯅ ꯐꯥꯔꯁꯠ ꯁꯦꯃꯤꯁꯇꯔ ꯂꯥꯛꯄꯁꯦ ꯑꯩ ꯀꯣꯂꯦꯖ ꯊꯋꯥꯏ ꯌꯥꯝ ꯌꯥꯎꯖꯕꯅꯦꯕꯀꯣ ꯑꯦꯞꯁꯦꯟ ꯇꯧꯅꯤꯡꯕ ꯋꯥꯈꯜ ꯁꯨꯡꯐꯥꯎ ꯐꯥꯎꯗꯦꯕ ꯑꯩꯗꯤ ꯁꯦꯀꯦꯟꯗ꯭ꯔꯤꯒꯨꯝ ꯍꯥꯏ ꯁ꯭ꯀꯨꯜꯒꯨꯝꯅ ꯈꯜꯂꯒ ꯆꯠꯄꯅꯦꯕꯀꯣ ꯑꯗꯨꯝ ꯆꯠꯂꯦ ꯆꯠꯂꯦ ꯑꯗꯨꯝ ꯐꯥꯔꯁ ꯁꯦꯃꯤꯁꯇꯔꯗ ꯑꯗꯨꯝ ꯋꯥꯡꯈꯠꯂꯤꯉꯩ ꯑꯩꯈꯣꯏ ꯃꯔꯨꯞ ꯃꯔꯨꯞ ꯃꯄꯥꯡꯁꯨ ꯈꯪꯕ ꯍꯦꯜꯂꯦꯕꯀꯣ ꯑꯗꯨꯗꯒꯤ ꯑꯗꯨꯝ ꯀ꯭ꯂꯥꯁ ꯆꯠꯄꯁꯦ ꯍꯟꯊꯕ ꯍꯟꯊꯕ ꯐꯥꯏꯅꯦꯜ ꯏꯌꯔꯗꯗꯤ ꯂꯣꯏꯔꯦꯍꯦ ꯃꯤꯗꯤ ꯐꯥꯏꯅꯦꯜ ꯏꯌꯔꯗꯗꯤ ꯂꯤꯔꯤꯛ ꯀꯟꯅ ꯄꯥꯔꯒ ꯀ꯭ꯂꯥꯁ ꯐꯖꯅ ꯆꯠꯂꯤ ꯍꯥꯏꯔꯒ ꯑꯩꯈꯣꯏꯗꯤ ꯐꯥꯔꯁ ꯁꯦꯃꯤꯁꯇꯔꯗꯅ ꯍꯦꯟꯅ ꯊꯋꯥꯏ ꯌꯥꯎꯖꯩꯅꯦ
ꯍꯣꯏ ꯑꯩ ꯑꯍꯥꯟꯕꯅꯤꯅꯀꯣ ꯑꯩꯈꯣꯏꯁꯨ ꯑ ꯍꯥꯏꯁ ꯁ꯭ꯀꯨꯜꯒꯨꯝꯅ ꯇꯧꯔꯝꯅꯦꯅ ꯑꯩꯈꯣꯏꯁꯨ ꯑꯗꯨꯝ ꯈꯟꯕꯗꯣ ꯂꯩꯌꯦꯕꯀꯣ ꯉꯥꯏꯍꯥꯛ ꯂꯩꯔꯗꯤ ꯑꯗꯨꯝ ꯌꯨꯝ ꯍꯥꯏꯗꯤ ꯄꯨꯟꯕꯗ ꯑꯗꯨꯝ ꯈꯪꯅꯔꯦꯕ ꯀꯣꯂꯦꯖꯀꯤ
ꯐꯠꯇꯕꯁꯦ ꯑꯁꯤꯒꯨꯝꯕ ꯃꯥꯏꯟ ꯁꯦꯠ ꯂꯩꯕꯁꯤꯅꯤꯅ ꯈ꯭ꯋꯥꯏꯗꯩ ꯐꯠꯇ꯭ꯔꯤꯁꯦ ꯑꯩꯅ ꯇꯧꯔꯤꯕ ꯈꯨꯗꯤꯡꯃꯛꯁꯦ ꯃꯔꯨ ꯆꯞ ꯃꯥꯟꯅ ꯑꯣꯏ ꯍꯥꯏꯕꯒꯤ ꯋꯥꯈꯜꯂꯣꯟ ꯊꯝꯕ ꯉꯝꯗꯦꯕ
ꯎꯝ ꯎꯝ
ꯁꯤꯗ ꯁꯤꯗ ꯇꯧꯔꯤ ꯀꯣꯝꯊꯣꯛꯄ ꯂꯥꯏꯊꯣꯛꯄ ꯁꯨꯝ ꯇꯧꯔꯤꯕꯀꯣ ꯑꯣꯖꯥꯗ ꯐꯥꯎ ꯁꯨꯃꯥꯏ ꯇꯧꯋꯤꯅꯦ ꯁꯤ ꯑꯣꯖꯥ ꯆꯪꯂꯗꯤ ꯈꯔ ꯂꯥꯡꯉꯁꯨ ꯌꯥꯏ ꯁꯤ ꯑꯣꯖꯥ ꯆꯪꯉꯗꯤ ꯁꯨꯃꯥꯏ ꯁꯨꯝ ꯗꯤꯐ꯭ꯔꯦꯟꯁꯦꯠ ꯇꯧꯕꯗꯣ ꯇꯧꯔꯣꯏꯕ ꯑꯦꯛꯖꯥꯝ ꯃꯇꯝꯗꯗꯤ ꯅꯨꯡꯉꯥꯏꯔꯤꯍꯦ ꯑꯁ ꯄꯦꯟ ꯈꯛꯇ ꯄꯦꯟ ꯈꯛꯇ ꯀꯩꯅꯣ ꯇꯧ ꯁꯥꯏꯔꯒ ꯂꯩꯕꯁꯤ ꯑꯣꯛꯇ ꯀꯩꯝ ꯊꯣꯛꯇ꯭ꯔꯦꯕꯀꯣ ꯑꯃꯔꯣꯝꯗ ꯍꯥꯏꯔꯗꯤ ꯑꯩꯈꯣꯏꯒꯤ ꯁꯕꯖꯦꯛꯇꯤ ꯀꯩꯅꯣ ꯏꯪꯂꯤꯁ ꯏꯪꯂꯤꯁ ꯌꯥꯝꯕꯅꯤꯅ ꯃꯇꯝꯗ ꯐꯖꯅ ꯇꯥꯔꯗꯤ ꯐꯖꯅ ꯇꯥꯍꯧꯔꯗꯤ ꯑꯣꯟ ꯑꯩꯈꯣꯏ ꯏꯊꯟꯇꯥ ꯏꯕ ꯌꯥꯕꯅꯦꯕꯀꯣ ꯄꯣꯔꯁꯟ ꯈꯔꯗꯤ ꯑꯗꯨꯁꯨ ꯇꯧꯍꯧꯗꯕ ꯀ꯭ꯂꯥꯁꯁꯨ ꯁꯨꯡꯂꯥꯛ ꯂꯥꯛꯇꯕ ꯃꯤ ꯑꯇꯣꯞꯄꯗꯤ ꯑꯩꯗꯤ ꯀ꯭ꯂꯥꯁ ꯂꯥꯛꯇ꯭ꯔꯁꯨ ꯂꯥꯏꯕ꯭ꯔꯦꯔꯤꯗ ꯇꯣꯏ ꯇꯣꯏꯟ ꯆꯠꯂꯦꯕꯀꯣ ꯑꯗꯨꯁꯨ ꯑꯗꯨꯁꯨ ꯑꯩꯈꯣꯏ ꯑꯩꯈꯣꯏꯗꯤ ꯇꯧꯗꯦ ꯑꯁꯨꯃꯥꯏꯅ ꯂꯥꯏꯕ꯭ꯔꯦꯔꯤ ꯂꯥꯏꯔꯤꯛ ꯋꯥꯏꯔꯒ ꯂꯥꯛꯄꯗꯣ ꯀꯩꯅꯣ
ꯀꯣꯂꯦꯖ ꯃꯇꯝꯕꯨꯗꯤ ꯏꯃꯥ ꯏꯄꯥꯅ ꯐꯖꯅ ꯌꯦꯡꯁꯤꯟꯅꯔꯒ
ꯃꯥꯅꯦ ꯂꯥꯏꯕ꯭ꯔꯤꯗ ꯂꯥꯏꯔꯤꯛ ꯄꯥꯔꯒ ꯂꯩꯔꯛꯄꯗꯨ ꯊꯥ ꯑꯃꯒꯤ ꯑꯦꯗꯚꯥꯟꯁ ꯊꯥ ꯑꯃꯃꯨꯛꯇꯤ ꯄꯤꯌꯦꯕꯀꯣ ꯀꯣꯟꯅ ꯄꯥꯒꯦ ꯀꯣꯟꯅ ꯄꯥꯒꯦ ꯑꯗꯨꯝ ꯇꯧꯔꯒ ꯀꯔꯤꯇꯧ ꯂꯧꯕ ꯃꯇꯝ ꯂꯥꯛꯄꯗ ꯑꯗꯨꯝ ꯄꯥꯍꯧꯗꯕꯤꯗ ꯑꯗꯨꯝ ꯑꯃꯨꯛꯈꯛ ꯄꯤ ꯄꯤꯊꯣꯛꯄ
ꯑꯩꯅ ꯃꯇꯝꯕꯨ ꯑꯩꯈꯣꯏꯅ ꯑꯗꯨꯝ ꯍꯣꯏ ꯃꯥꯡꯍꯜꯂꯦ ꯃꯥꯡꯍꯟ ꯃꯥꯡꯍꯟꯈ꯭ꯔꯦ ꯍꯥꯏꯕ ꯋꯥꯅꯤ ꯃꯇꯝꯒ ꯂꯩꯇ꯭ꯔꯦ ꯍꯥꯏꯕ ꯅꯠꯇꯦꯀꯣ
ꯎꯝ
ꯂꯦꯝꯍꯧꯔꯤꯕ ꯄꯨꯟꯁꯤ ꯌꯥꯝ ꯑꯩꯈꯣꯏꯅ ꯇꯧꯒꯦꯗꯤ ꯑꯗꯨꯝ ꯎꯝ ꯇꯧꯒꯦ ꯍꯥꯏꯗꯤ ꯉꯝ ꯉꯝꯕ ꯉꯥꯛꯇꯅꯤꯗ
ꯃꯥꯅꯤ ꯁꯨꯝ ꯄꯨꯟꯁꯤꯖꯦ ꯁꯨꯝ ꯍꯧꯖꯤꯛꯀꯨꯝꯕꯅ ꯅꯨꯡꯉꯥꯏꯅ ꯑꯗꯨꯝ ꯃꯇꯝ ꯈꯨꯗꯤꯡꯃꯛꯇꯨ ꯑꯗꯨꯝ ꯂꯩꯅꯤꯡꯉꯤꯅꯦ